ꯑꯣ
ꯍꯜꯂꯣ
ꯇꯥꯕꯣ
ꯇꯥꯏꯦ ꯇꯥꯏꯌꯦ ꯑꯦꯁ ꯊꯨꯃꯟ꯭ꯔꯣ ꯅꯪꯗꯣ
ꯑꯩꯗꯤ ꯊꯨꯗ꯭ꯔꯗꯤ ꯑꯩꯗꯤ ꯌꯥꯗꯕ ꯑꯩꯗꯤ
ꯇꯦꯛꯁ ꯐꯥꯎ ꯌꯦꯡꯕ ꯁꯪꯦ ꯅꯪꯗꯦ
ꯁꯪꯗꯕꯗꯨꯅ ꯍꯦꯟꯅ ꯅꯨꯡꯉꯥꯏꯇ꯭ꯔꯣ
ꯎꯝ ꯅꯨꯡꯉꯥꯏꯦ ꯅꯨꯡꯉꯥꯏꯦ ꯑꯇ ꯄꯥꯏ ꯀꯣ
ꯑ ꯇꯩꯒꯤꯦ
ꯄꯕꯥꯏꯣ ꯇꯨ ꯃꯤꯜꯗꯥꯏ ꯌꯣ ꯋꯥꯉꯥꯥꯡꯜꯅꯍꯦ
ꯑꯩꯗꯤ ꯑꯗꯨꯝ ꯉꯥꯡꯒꯅꯤ ꯑꯩꯗꯤ ꯕ꯭ꯔꯦ ꯕ꯭ꯔꯥ ꯕ꯭ꯔꯨꯞ ꯕ꯭ꯔꯦ ꯑꯗꯨꯝ ꯇꯧꯔꯒ ꯂꯩꯅꯤ
ꯑꯁ ꯌꯥꯔꯔꯣꯏꯅꯦ
ꯀꯩꯒꯤ
ꯌꯥꯔꯣ ꯌꯥꯔꯦ ꯍꯣꯔꯦꯟꯅ ꯊꯥꯔꯛꯑꯒꯦ
ꯑꯣ
ꯀꯩꯅꯣ ꯊꯥꯔꯛꯑꯣ ꯍꯥꯏꯕ ꯑꯗꯨꯒꯤ
ꯑꯣ
ꯑꯗꯨꯒꯤꯅꯦꯗꯥ
ꯍꯣꯏ ꯑꯩꯁꯨ ꯈꯪꯉꯦꯗ ꯅꯨꯅꯨꯡꯗꯤ ꯄꯨꯡ ꯀꯌꯥ ꯀꯌꯥꯗ ꯇꯨꯝꯒꯦ
ꯑꯩ ꯉꯔꯥꯡ ꯇꯨꯋꯦꯜꯐ ꯇꯨꯋꯦꯜꯐ ꯊꯥꯔꯇꯤꯗ ꯇꯨꯝꯃꯦ
ꯉꯁꯤꯅ ꯄꯨꯡ ꯀꯌꯥꯗꯨꯛ ꯇꯨꯝꯗꯣꯏꯦꯕꯣ
ꯉꯁꯤꯗꯤ ꯉꯟꯅ ꯇꯨꯝꯃꯒꯦ ꯈꯪꯗꯦ ꯇꯔꯥꯃꯥꯊꯣꯏ ꯃꯈꯥꯏ ꯋꯥꯏꯗ ꯑꯦꯔ ꯑꯗꯨꯝ ꯊ ꯍꯥ ꯑꯗꯨꯃꯦ
ꯑꯦꯉꯣꯅ ꯏꯗꯤ ꯉꯜꯦ ꯌꯦꯉꯣꯅ ꯏꯗꯤ ꯅꯜꯦꯗ
ꯑꯣ
ꯑꯩꯗꯤ ꯑꯍꯨꯝ ꯃꯈꯥꯏ
ꯎꯝ
ꯃꯔꯤ ꯃꯈꯥꯏ
ꯊꯦꯡꯃꯟꯗ꯭ꯔꯣ ꯑꯗꯨꯗꯤ ꯅꯁꯥ ꯁꯣꯛꯀꯅꯤꯅꯦ ꯅꯣꯏꯅ ꯋꯥꯔꯤ ꯁꯥꯟꯅꯕꯗꯨꯣꯕꯨ ꯏꯆꯟ꯫
ꯄꯥꯟ ꯃ ꯄꯟ ꯍꯧꯒꯠꯂꯅꯤ꯫
ꯎꯝ ꯋꯥ ꯉꯥꯡꯅꯤꯉꯥꯏ ꯂꯩ ꯂꯩꯇ꯭ꯔꯦ ꯇꯦꯛꯁ꯫ ꯄꯥꯕꯤ ꯑꯣꯏꯅꯣ꯫
ꯎꯝ ꯅꯪꯒꯤ ꯑꯗꯨꯗꯤ ꯈꯤꯇꯪ ꯍꯦꯟꯃꯟ
ꯒ꯭ꯔꯨꯞꯀꯤ ꯑꯣꯏꯅ ꯐꯤꯛꯁ꯫ ꯄꯥꯊꯣꯛꯑꯒꯦꯅ ꯈꯟꯕꯅꯤꯅ ꯋꯥ ꯉꯥꯡꯅꯤꯉꯥꯏ ꯂꯩꯇ꯭ꯔꯦꯕ
ꯑꯦ ꯂꯩꯇ꯭ꯔꯁꯨ ꯑꯗꯨꯝ ꯃꯔꯥꯏꯅ ꯊꯣꯛꯆꯁꯤꯅꯦ
ꯎꯝ ꯅꯪꯅ ꯊꯣꯛꯍꯜꯂꯗꯤ ꯌꯥꯏꯔꯥ
ꯑꯩꯅ ꯊꯣꯛꯍꯟꯕꯁꯤꯅꯦ ꯁꯤ ꯑꯁꯤꯁꯨ ꯊꯣꯛꯍꯟꯕꯒ ꯆꯞ ꯃꯥꯟꯅꯕꯅꯦ ꯀꯩꯔꯣ ꯊꯣꯛꯍꯜꯂꯤꯁꯤꯗꯤ
ꯑꯧ ꯑꯣ ꯊꯣꯛꯑꯦ ꯊꯣꯛꯑꯦ ꯑꯩ ꯌꯥ ꯑꯩꯒꯤ ꯈꯪꯍꯧꯗꯦ
ꯁꯤ ꯊꯣꯛꯄꯅꯦ ꯊꯣꯛꯇꯕ ꯅꯠꯇ꯭ꯔꯦ ꯁꯤꯁꯦ
ꯎꯝ ꯑꯁ ꯅꯪ ꯈꯨꯅꯣꯛꯁꯤ ꯃꯤ ꯑꯃꯒꯤ ꯈꯣꯟꯖꯦꯜ ꯃꯥꯜꯂꯦꯍꯦ
ꯀꯅꯥꯒꯤ ꯀꯅꯥꯒꯤ ꯃꯥꯟꯕ꯭ꯔꯣ
ꯑ ꯃꯤꯒꯤ ꯃꯥꯟꯕ꯫
ꯑꯦ ꯃꯤ ꯍꯥꯏꯔꯗꯤ ꯒ꯭ꯌꯥꯟ ꯇꯥꯅꯔꯁꯦ ꯍꯥꯏꯕꯗꯨꯔꯣ꯫
ꯃꯗ ꯃꯗ
ꯑꯥꯏꯁ
ꯁꯤꯁ ꯃꯥꯟꯅꯗꯦ ꯀꯗꯥꯏꯗꯒꯤ꯫ ꯃꯥꯟꯗꯦ ꯃꯥꯟꯗꯦ ꯃꯤ ꯑꯃ ꯃꯤ ꯑꯃ ꯈꯨꯅꯣꯛ ꯃꯥꯜꯂꯦ ꯍꯥꯏꯕꯅꯤꯗ꯫
ꯑ
ꯃꯥꯟꯕꯗꯤ ꯐꯩꯗꯅ ꯍꯥꯏꯕꯗꯤ ꯂꯝꯗꯝꯁꯤꯗ ꯃꯤ ꯑꯩꯒꯨꯝꯅ ꯑꯅꯤꯁꯨꯨꯕ ꯂꯩꯔꯗꯤ ꯅꯪꯒꯤꯁꯦ꯫ ꯁꯨ ꯍꯦꯟꯅ ꯅꯨꯡꯉꯥꯏꯔ ꯑꯁ ꯀꯔꯤꯒꯨꯝꯕ ꯏ ꯊꯥ ꯊꯥꯖꯗꯅ ꯑꯩꯅ ꯑꯗꯨꯝ꯫ ꯑꯩꯅ ꯅꯅꯥꯛꯇ ꯂꯩꯕ ꯉꯝꯗ꯭ꯔꯁꯨ ꯑꯩꯒꯤ ꯈꯣꯟꯖꯦꯜ ꯃꯥꯜꯂꯗꯤ ꯅꯪꯁꯨ ꯑꯗꯨꯝ꯫ ꯍꯔꯥꯎꯔꯅꯤꯗꯅ꯫
ꯎꯝ ꯎꯝ ꯎꯝ ꯎꯝ ꯎꯝ꯫
ꯎꯝꯍꯝ꯫
ꯑꯗꯣ ꯅꯪꯅ ꯉꯥꯡꯊꯣꯔꯛꯄꯒ ꯅꯣꯛꯑꯒ ꯂꯩꯕꯗꯣ ꯌꯥꯝ ꯃꯥꯟꯅꯗꯕ ꯍꯥꯏꯇꯥꯔꯦ꯫
ꯑ꯫
ꯅꯣꯞꯄ ꯀꯥꯟꯗ ꯅꯈꯣꯟꯗꯣ ꯄꯤꯛꯄꯗꯨ꯫
ꯑꯥ꯫
ꯎꯝ ꯍꯤꯍꯤꯍꯤ꯫ ꯑꯌꯥ ꯃꯤ ꯇꯥꯔꯗꯤ ꯫ ꯃꯄꯥꯟꯗ ꯐꯝꯃꯒ ꯂꯩꯔꯤꯅꯦꯕ꯫
ꯑꯥ ꯅꯪ ꯃꯄꯥꯗ ꯐꯝꯃꯤꯔꯣ꯫
ꯑꯣ ꯁꯥꯕꯒꯤ꯫
ꯑꯣ꯫
ꯑꯗ ꯆꯪꯉꯗꯤ ꯐꯦꯟ ꯊꯥꯕꯅꯤꯅ ꯐꯦꯟ ꯃꯈꯣꯟꯗꯣ ꯇꯥꯕ ꯅꯨꯡꯉꯥꯏꯇꯕꯀꯣ꯫
ꯑꯥ꯫
ꯃꯄꯥꯟꯗ ꯐꯝꯃꯒ ꯑꯩ ꯂꯩꯌꯦ꯫
ꯑꯦꯁ ꯃꯄꯥꯥꯟꯅ ꯐꯝꯃꯒ ꯂꯩꯕꯗꯤ ꯀꯥꯡ ꯆꯤꯛꯇ꯭ꯔꯣ꯫
ꯄꯤꯛꯇꯦ ꯍꯦ ꯈꯥꯡꯒ ꯌꯥꯎꯗꯦꯗ꯫
ꯌꯥꯝ ꯆꯥꯎꯈꯠꯄ ꯃꯐꯝꯗ ꯂꯩꯕ ꯃꯥꯜꯂꯦꯕ ꯅꯪꯒꯤꯁꯦ꯫ ꯀꯥ
ꯍꯣꯏ ꯌꯥꯝ ꯆꯥꯎꯈꯠꯂꯦ ꯃꯥꯏꯔꯦꯟ ꯃꯅꯥꯒ ꯈꯣꯡꯗ꯭ꯔꯨꯝ ꯃꯅꯥꯒ ꯊꯥꯕ ꯃꯐꯝꯗ ꯐꯝꯃꯒ ꯂꯩꯕꯅꯦ ꯑꯗꯨꯕꯨ ꯀꯥꯡ ꯆꯤꯛ ꯇ‌ꯦ ꯂꯦꯗꯤꯁ ꯐꯤꯡꯒꯔꯁꯨ ꯊꯥꯔꯝꯃꯦ ꯄꯥꯟꯁꯨ ꯊꯥꯔꯒ ꯑꯝ ꯃꯌꯥꯝ ꯍꯤꯡꯒꯣꯜ ꯃꯅꯥꯛꯇ ꯐꯝꯃꯒ ꯂꯩꯕꯅꯦ
ꯑꯣ
ꯀꯥꯡꯕꯨꯗꯤ ꯆꯤꯛꯇꯦꯗ
ꯑꯁ ꯀꯥꯡ ꯃꯁꯛ ꯅꯪ ꯎꯗꯕꯩ ꯑꯣꯏꯔꯝꯅꯤꯗ
ꯎꯝ ꯆꯤꯛꯇꯦꯍꯦ
ꯑꯗꯨꯅꯦ ꯀꯥꯡꯗꯣ ꯅꯪ ꯎꯗꯕꯩ ꯑꯣꯏꯔꯝꯅꯦꯕ꯫
ꯎꯝ ꯄꯤꯛꯃꯟꯕꯒꯤ ꯎꯗꯨꯕꯒꯤꯔ ꯈꯪꯗꯦꯅꯦ ꯑꯩ꯫
ꯅꯠꯇꯦ ꯆꯥꯎꯃꯟꯕꯒꯤꯀꯣ ꯀꯥꯡ ꯑꯗꯨꯒ ꯅꯪꯒꯤ ꯁꯛ ꯐꯖꯕꯗꯣ ꯎꯕ ꯀꯥꯟꯗ ꯃꯣꯏ꯫ ꯉꯥꯟꯃꯟꯗꯅꯀꯣ ꯃꯣꯏ ꯆꯪꯕ ꯉꯝꯗꯦ ꯍꯥꯏꯕꯒꯨꯝ ꯇꯧꯕꯅꯦ ꯃꯣꯏꯗꯣ
ꯑꯩꯁꯦ ꯃꯤ ꯆꯥꯎꯔꯝꯒꯗꯧꯕ ꯃꯥꯟꯕ꯭ꯔꯥ꯫
ꯃꯤꯁꯦ ꯀꯌꯥꯝ ꯀꯟꯅ ꯆꯥꯎꯔꯝꯒꯗꯧꯕꯗꯤ ꯃꯥꯟꯗꯦꯗ꯫
ꯌꯥꯝ ꯀꯟ ꯀꯟꯅ ꯀꯥꯏꯅ ꯑꯩꯁ꯫ ꯇ‌ꯦꯜꯂꯝꯒꯗꯕ ꯃꯥꯥꯟꯕ꯭ꯔꯥ ꯅꯠꯇ꯭ꯔꯒ ꯫ ꯎꯝ ꯀꯩ ꯍꯥꯏꯈꯔꯦ ꯋꯥꯡꯕ ꯋꯥꯡꯕ ꯃꯥꯟꯕ꯭ꯔꯥ꯫
ꯅꯨꯄꯤꯅꯕꯨ ꯋꯥꯡꯉꯦꯅ ꯀꯌꯥꯃꯨꯛ ꯋꯥꯡꯗꯣꯏꯔꯣ
ꯑꯦ ꯑꯗꯨ ꯑꯣꯏꯁꯨ ꯅꯪꯅ ꯅꯪꯅ ꯈꯟꯂꯛꯄꯗꯣ ꯑꯗꯨ ꯍꯥꯏꯌꯣ ꯍꯥꯏꯕꯅꯤ
ꯍꯣꯏ ꯌꯥꯝ ꯑꯁ ꯑꯩꯗꯤ ꯍꯥꯏꯐꯝ ꯈꯪꯗ꯭ꯔꯦꯅꯦ ꯍꯥꯏꯕꯗꯤ ꯎꯕꯒ ꯐꯣꯇꯣꯗ ꯎꯕꯒ ꯑꯃꯨꯛ ꯑꯁꯦꯡꯕꯗ ꯂꯥꯛꯑꯀꯥꯟꯗ ꯑꯣꯟꯅ ꯇꯩꯅꯕ ꯌꯥꯝ ꯇꯧꯋꯦꯕꯥ ꯂꯩꯁꯥꯕꯤ ꯁꯤꯡꯗꯤ
ꯑꯩꯗꯤ ꯇꯦꯟꯂꯦ
ꯎꯝ
ꯅꯪꯁꯨ
ꯅꯦꯝꯃꯦ ꯅꯠꯇꯕ ꯇꯦꯟꯕ
ꯎꯝ ꯇꯦꯟꯕ
ꯑ
ꯅꯦꯝꯕꯥ ꯆꯞ ꯃꯥꯅꯩ
ꯎꯝ ꯑꯥ ꯍꯣꯏ ꯃꯥꯟꯅꯩ ꯃꯥꯟꯅꯩ ꯃꯥꯟꯅꯗꯕꯗꯤ ꯑꯩꯅꯤ
ꯁꯤꯁ ꯌꯥꯔꯦ ꯈꯪꯗꯕꯗꯤ ꯈꯪꯗꯕ ꯈꯪ ꯀ ꯑꯁ ꯍꯩꯇꯔꯦ
ꯑꯁ
ꯈꯪꯗꯕ ꯑꯩꯅ ꯍꯥꯏ ꯍꯥꯏꯔꯛꯄ ꯀꯥꯟꯗ ꯂꯥꯜꯂꯦ ꯍꯥꯏꯔꯗꯤ ꯂꯥꯜꯂꯦ ꯁꯨꯃꯥꯏꯅ ꯍꯥꯏꯒꯗꯧꯕꯅꯦ ꯑꯃꯨꯛ ꯍꯥꯏꯔꯛ ꯄ ꯌꯥꯗꯕ꯭ꯔꯣ ꯁꯤꯁ
ꯑꯩꯁ
ꯃꯤꯉꯣꯟꯗꯗꯤ ꯈꯪꯍꯟꯅꯤꯡꯕ ꯇꯝꯍꯟꯅꯤꯡꯕ ꯁꯔꯨꯛꯄꯨꯗꯤ ꯌꯥꯎꯗ‌ꯣꯏꯅꯦ ꯅꯪꯁꯦ
ꯈꯪꯍꯟꯅꯤꯡꯕ ꯇꯝꯍꯟꯅꯤꯡꯕ
ꯎꯝ ꯈꯪꯍꯟꯅꯤꯡꯕ ꯑꯩꯅ ꯈꯪꯗꯕꯩꯗꯣ ꯑꯩꯅ ꯈꯪꯗꯕꯗꯣ ꯈꯪꯍꯟꯅꯤꯡꯕ ꯀꯩꯍꯥꯏꯅꯤ ꯍꯥꯏꯕ ꯍꯩꯇ꯭ꯔꯦ ꯑꯩ
ꯑꯩꯗꯤ ꯀꯩ ꯃꯔꯝꯒꯤꯅꯣ ꯍꯥꯏꯕꯗꯨ ꯂꯩꯗꯅ ꯑꯩꯈꯣꯏꯅ ꯑꯃꯨꯛ ꯑꯗꯨꯒꯨꯝꯕ ꯍꯥꯏꯔꯒ ꯅꯣꯏꯅ ꯑꯩꯕꯨ ꯈꯟꯗꯣꯏꯁꯦ ꯑꯁ ꯁꯤ ꯅꯨꯄꯥꯗꯣ ꯑꯣꯚꯔ ꯌꯥꯝ ꯆꯪꯉꯦ ꯑꯁ ꯑꯗꯨꯃꯥꯏꯒ ꯈꯟꯒꯗꯧꯕꯗ‌ꯣ ꯑꯩꯗꯤ ꯇꯜꯂꯦꯕ
ꯇꯕꯣ ꯑꯩꯁꯦ ꯅꯪꯒꯤ ꯅꯆꯦꯅꯤꯅꯦ ꯑꯩꯁꯦ ꯀꯅꯥꯅꯣ ꯀꯌꯥꯝ ꯌꯥꯔꯦ ꯍꯥꯏꯕꯤꯔꯣꯏꯍꯦ ꯐꯠꯇꯕ ꯃꯤ ꯂꯣꯏꯅꯃꯛ ꯇꯧꯅꯩ ꯍꯥꯏꯕꯗꯨ ꯂꯣꯏꯅꯃꯛꯅꯗꯤ ꯇꯧꯅꯗꯕꯅꯦꯗ
ꯑꯥ ꯑꯩ ꯉꯁꯥꯏ ꯑꯃꯒ ꯋꯥꯔꯤ ꯁꯥꯕ ꯐꯪꯕ ꯅꯨꯄꯤꯗꯣ
ꯑꯥ
ꯑꯁ ꯑꯩꯗꯤ ꯃꯥꯒ ꯋꯥꯔꯤ ꯍꯦꯛ ꯁꯥꯕ ꯐꯪꯉꯗꯤ ꯈꯤꯇꯪ ꯅꯣꯛꯀꯗ꯭ꯔꯥ ꯍꯥꯏꯔꯒ ꯑꯁ ꯃꯥꯒꯤꯁꯤꯗꯤ ꯁꯤꯔꯤꯌꯁꯅ ꯋꯥꯔꯤ ꯂꯣꯏꯈ꯭ꯔꯦꯅꯦ
ꯅꯪꯗꯤ ꯅꯣꯛꯀꯟꯕ ꯃꯤꯅꯤꯅ
ꯎꯝ ꯑꯗꯨ ꯑꯩꯅꯗꯤ ꯐꯥꯒꯤ ꯐꯔꯥꯡ ꯇꯧꯕꯗꯣ
ꯑꯝ
ꯃꯥꯅꯗꯤ ꯀꯩ ꯍꯥꯏꯁꯤꯔ ꯑꯗꯨꯝ ꯁꯦꯔꯤꯁꯇ ꯂꯧꯔꯒꯀꯣ ꯁꯥꯎꯅꯤꯡꯕꯒꯨꯝ ꯁꯥꯎꯅꯤꯡꯗꯕꯒꯨꯝ ꯑꯩꯉꯣꯟꯗ ꯋꯥꯔꯤ ꯉꯥꯡꯉꯤꯗꯣ ꯑꯁ ꯅꯨꯡꯉꯥꯏꯇꯦꯕ ꯑꯗꯨꯒ ꯃꯥꯅ ꯑꯃꯨꯛ ꯇꯧꯔꯛꯀꯦ ꯍꯥꯏ ꯑꯩꯅ ꯌꯥꯔꯅꯤ ꯑꯗꯨꯝ ꯍꯥꯏꯕꯅꯤ
ꯅꯕꯨꯛ ꯐꯠꯇꯦꯍꯦ ꯅꯪꯁꯨ ꯍꯣꯏ ꯇꯧꯔꯛꯄ ꯌꯥꯏ ꯍꯥꯏꯌꯨ ꯌꯥꯗꯕ꯭ꯔꯣ
ꯑꯦ ꯅꯨꯄꯥꯗꯤ ꯃꯣꯏꯒꯤ ꯀꯩ ꯍꯥꯏꯁꯤꯔ ꯑꯩꯈꯣꯏꯗꯤ ꯂꯩꯗꯅ ꯁꯦꯀꯦꯟ ꯊꯣꯠ ꯌꯥꯎꯗꯕ ꯃꯤ ꯉꯥꯛꯇꯅꯦꯕ ꯅꯨꯄꯥ ꯍꯥꯏꯕ ꯖꯥꯠꯇꯤ
ꯆꯜꯂꯗꯤ ꯆꯜꯂꯦ ꯗꯥꯏꯔꯦꯛ ꯗꯥꯏꯔꯦꯛ ꯍꯥꯏꯕꯗꯣ ꯇꯜꯂꯗꯤ ꯇꯜꯂꯦ ꯍꯣꯏ ꯍꯣꯏ ꯌꯥꯔꯗꯤ ꯌꯥꯔꯦ ꯑꯗꯨꯅꯤ
ꯃꯣꯏ ꯍꯥꯏꯅꯕ
ꯎꯝ ꯎꯝ ꯍꯥꯏꯕꯗꯤ ꯀꯩ ꯍꯥꯏꯔꯤꯅꯣꯗꯤ ꯒ꯭ꯌꯥꯟ ꯇꯥꯗꯦ
ꯑꯁ ꯈꯅꯥꯎꯁꯦ ꯀꯩꯅꯣ ꯇꯧꯕ ꯑꯍꯝ ꯑꯍꯝ
ꯁꯦꯞꯃꯨ ꯁꯦꯝꯃꯨ ꯐꯖꯟ ꯁꯦꯝꯃꯨ
ꯎꯝ ꯅꯪ ꯈꯪꯉꯛꯀꯅꯦ ꯌꯥꯔꯅꯤ
ꯎꯝ ꯉꯁꯤ ꯍꯥꯃꯦꯡ ꯁꯥ ꯆꯥꯕꯒꯤ ꯍꯥꯃꯦꯡ ꯃꯈꯣꯟꯗꯤ ꯊꯣꯛꯂꯛ ꯑꯩꯗꯤ ꯃꯦ ꯇꯥꯒꯗꯧ ꯃꯥꯟꯕ
ꯑꯁ ꯉꯁꯥꯏꯗꯒꯤ ꯍꯥꯏꯕ ꯌꯥꯗꯕ꯭ꯔꯣ ꯈꯣꯡꯅꯤꯡ ꯕꯅ ꯂꯣꯏꯔꯦ ꯈꯣꯡꯅꯤꯡꯕꯅ ꯂꯣꯏꯔꯒ ꯂꯩꯔꯕꯅꯤꯅꯦ ꯑꯗꯨꯒꯤ ꯈꯅꯥꯎꯁꯦ ꯌꯥꯗ꯭ꯔ
ꯈꯣꯡꯉꯛꯑꯣꯅꯦ ꯑꯩ ꯇꯥꯒꯦꯅꯦ ꯑꯃꯔꯛ
ꯍꯩ ꯍꯩ ꯍꯥꯃꯦꯡꯅꯦ ꯑꯃꯨꯛ ꯊꯤꯔꯛꯀꯅꯤꯅꯦ ꯅꯥꯅꯥꯛꯇ ꯍꯥꯃꯦꯡ ꯂꯩꯕ꯭ꯔꯥ ꯑꯃꯨꯛ ꯀꯣꯏꯊꯤ ꯊꯤꯔꯗꯤ ꯂꯣꯏꯔꯦ ꯑꯩꯗꯤ
ꯑꯩꯈꯣꯏ ꯂꯩꯀꯥꯏꯔꯣꯝꯗ ꯍꯥꯃꯦꯡ ꯑꯃ ꯆꯪꯂꯛꯄ ꯃꯥꯜꯂꯦꯅ
ꯎꯝ ꯑꯗꯨꯃꯥꯏꯅ ꯈꯜꯂꯝꯒꯅꯦꯕ ꯅꯨꯡꯗꯥꯡ ꯍꯃꯦꯡꯒꯤ ꯃꯈꯣꯜꯁꯦ
ꯑꯣ ꯑꯩꯗꯤ ꯒ꯭ꯌꯥꯟ ꯇꯥꯅ ꯐꯖꯅ ꯇꯥꯔꯒ ꯂꯩꯔꯒ ꯇꯨꯃꯤꯟꯅ ꯂꯩꯈꯤꯕꯒꯤ ꯋꯥꯅꯤꯗ
ꯌꯥꯗ꯭ꯔꯦꯕ
ꯑꯥ ꯌꯥꯗ꯭ꯔꯦ
ꯎꯝ ꯌꯥꯗ꯭ꯔꯦ
ꯌꯥꯗ ꯐꯕꯁꯤꯁꯨ ꯑꯃꯔꯣꯝꯗ ꯍꯥꯏꯔꯗꯤ ꯐꯕꯅꯤꯅꯦ
ꯎꯝ ꯊꯥꯕꯅ ꯀꯥꯡꯥꯡꯗ ꯐꯔꯠꯇꯦꯕ
ꯁꯥꯏꯅꯦ ꯑꯩꯁꯨ ꯀꯩ ꯈꯔꯥ ꯈꯪꯗꯦ ꯅꯪ ꯁꯥꯏ ꯍꯥꯏꯔꯒ ꯑꯩꯁꯨ ꯁꯥꯕ ꯍꯧꯔꯦꯅꯦ
ꯅꯣꯏꯔꯣꯝꯅꯗꯤ ꯏꯪꯉꯝꯒꯅꯤꯗ
ꯏꯦꯗ ꯏꯪꯕ ꯍꯥꯏꯕ ꯖꯥꯠꯁꯦ ꯀꯩꯝ ꯂꯩꯇ꯭ꯔꯦꯗ
ꯈꯪꯉꯦꯗ ꯈꯪꯉꯦꯗ ꯑꯩ ꯅꯣꯏ ꯈꯨꯟꯗꯗꯤ ꯌꯥꯝ ꯏꯪꯕꯅꯦꯗ
ꯍꯣꯏ ꯏꯪꯉꯦ ꯅꯨꯡꯁꯤꯠ ꯀꯁꯦ ꯑꯥꯏꯁꯅꯦ ꯄꯥꯏꯔꯛꯏꯁꯦ
ꯎꯝ ꯃꯥꯅꯤ ꯑꯥꯏꯁ ꯑꯣꯟꯗ꯭ꯔꯣ ꯑꯗꯨꯗꯤ ꯃꯤꯁꯤꯡꯗꯤ
ꯑꯣꯟꯗꯦ ꯀꯩꯩꯅꯣꯛ ꯃꯤꯗꯣ ꯑꯃꯨꯛ ꯐꯥꯏꯌꯔꯅꯦꯕ
ꯎ ꯅꯁꯤꯅꯥ ꯑꯁ ꯃꯅꯥ ꯐꯩꯌꯥ
ꯌꯥꯏ ꯍꯦ
ꯑꯗꯨꯒꯤ ꯌꯥꯗꯦꯕ ꯁꯥꯕꯅ ꯍꯤꯂꯦ
ꯍꯥꯄ ꯀꯥꯟꯗꯗꯤ ꯃꯤꯅ ꯑꯥꯏꯁ ꯑꯣꯜꯂꯤꯗꯤ ꯀꯩꯒꯤꯅꯣ ꯑꯗꯨꯗꯤ
ꯅꯪ ꯂꯥꯛꯄ ꯀꯥꯟꯗ ꯃꯤ ꯑꯥꯏꯁ ꯑꯣꯜꯂꯒ ꯂꯩꯔꯝꯃꯦꯕ
ꯎꯝ ꯑꯩꯈꯣꯏꯁꯦ ꯂꯣꯏꯅꯃꯛ ꯑꯥꯏꯁ ꯑꯣꯟꯕꯅꯤꯅꯦ
ꯑꯥ ꯑꯥ ꯍꯣꯏ ꯑꯁ
ꯎꯝ
ꯕꯥꯅꯤꯁꯦ ꯉꯁꯤꯒꯤ ꯐꯖꯅꯗꯤ ꯁꯥꯈ꯭ꯔꯕꯅꯤꯅ ꯋꯥꯁꯦ ꯊꯣꯛꯂꯛꯇ꯭ꯔꯦꯅꯦ ꯍꯧꯖꯤꯛ
ꯎꯝ ꯑꯁ ꯉꯔꯥꯡꯗꯤ ꯐꯖꯅ ꯁꯦꯠꯊꯕꯅꯤ ꯉꯁꯤꯗꯤ ꯌꯥꯔꯛꯇ꯭ꯔꯦꯕ
ꯑꯩꯅ ꯍꯥꯏ ꯅꯪ ꯅꯪ ꯑꯩꯅ ꯍ ꯃꯥ ꯂꯩꯦꯗꯉ ꯁꯤꯁꯦ
ꯃꯥꯅꯦ ꯑꯩ ꯉꯔꯥꯡꯗꯨꯗꯤ ꯈꯤꯇꯪ
ꯗꯥꯏꯂꯣꯣꯛꯁꯤꯦ ꯀꯥꯞꯈ꯭ꯔꯅꯤ ꯀꯥꯏꯅ
ꯑꯥ ꯑꯗꯣ ꯗꯥꯏꯂꯣꯛ ꯃꯨꯛ ꯇꯥꯒꯦ ꯍꯥꯏꯔꯗꯤꯀꯣ
ꯑꯥ
ꯍꯌꯦꯡ ꯍꯌꯦꯡ ꯍꯌꯦꯡ ꯍꯌꯦꯡꯗꯤ ꯋꯥ ꯑꯣ ꯍꯌꯦꯡ ꯌꯥꯅꯤ ꯌꯦꯡ ꯅꯨꯡꯉꯥꯏ ꯅꯨꯡꯉꯥꯏꯕ ꯗꯥꯏꯂꯣꯛ ꯂꯩꯔꯅꯦ ꯑꯃꯨꯛ ꯅꯪꯅ ꯁꯨꯡꯇꯥ ꯇꯥꯗ꯭ꯔꯤꯕ ꯗꯥꯏꯂꯣꯛꯁꯦ ꯑꯃꯨꯛ ꯊꯣꯛꯂꯛꯑꯅꯤ ꯍꯌꯦꯡꯗꯤ
ꯎꯝ ꯂꯧꯒꯤ ꯗꯂꯣꯛ ꯄꯂꯛꯀꯗꯧꯕ ꯃꯥꯂꯦꯀꯣ
ꯂꯧꯒꯤ ꯗꯥꯏꯂꯣꯛ ꯅꯠꯇ꯭ꯔꯦ ꯏꯁꯥꯅ ꯏꯁꯥꯒꯤ ꯗꯥꯏꯂꯣꯛ ꯑꯃ ꯊꯣꯛꯂꯛꯇꯣꯏꯅꯤ
ꯎꯝ ꯎ ꯎꯝ
ꯃꯤꯒꯤꯗ ꯂꯣ ꯍꯨꯔꯥꯜꯂꯒ ꯑꯩ ꯍꯥꯏꯔꯛꯇꯣꯏꯅꯦ ꯏꯗꯣ ꯑꯩ ꯅꯉꯣꯟꯅ ꯀꯩꯅꯣꯝꯃ ꯍꯪꯉꯤꯅꯦ
ꯎꯝ
ꯑꯁ ꯍꯪꯉꯔꯣꯏꯗ ꯍꯌꯦꯡ ꯑꯣꯏꯅ ꯍꯪꯉꯒꯦꯗ ꯍꯌꯦꯡ ꯅꯣꯛꯃꯤꯟꯅꯔꯁꯦ ꯉꯁꯤꯒꯤꯗꯤ ꯌꯥꯔꯦ ꯅꯣꯛꯃꯟꯈ꯭ꯔꯦ
ꯁ ꯌꯥꯏ ꯌꯥꯁꯥꯏꯗꯦ ꯀꯥꯏꯦ
ꯎꯝ ꯑꯗꯨꯒꯤꯅꯦꯀꯣ ꯁꯥꯎꯕꯤꯕ ꯌꯥꯗ꯭ꯔꯦꯀꯣ
ꯍ ꯍꯣꯏ ꯍꯣꯏ
ꯍꯌꯦꯡ ꯄꯨꯂꯞ ꯐꯖꯅ ꯅꯣꯛꯁꯦ ꯅꯪ ꯆꯥꯛ ꯆꯥꯕ ꯃꯇꯝꯗ ꯐꯥꯎ ꯅꯣꯛꯄ ꯌꯥꯅꯤꯉꯥꯏꯒꯤ ꯑꯩ ꯈꯥꯏꯔꯛꯀꯦ
ꯆ
ꯅꯪ ꯅꯪ ꯄꯨꯟꯁꯤꯗ ꯁꯨꯝ ꯀꯥꯎ ꯀꯥꯎꯔꯣꯏꯗꯕ ꯃꯤ ꯑꯃ ꯑꯩ ꯁꯦꯞ ꯑꯣꯏꯔꯛꯀꯦ ꯍꯌꯦꯡꯅꯤ